ꯍꯜꯂꯣ
ꯍꯜꯂꯣ ꯍꯂꯣ
ꯍꯜꯂꯣ
ꯍꯂꯣ ꯍꯜꯂꯣ
ꯍꯜꯂꯣ ꯇꯥꯕ꯭ꯔꯣ ꯑꯣ ꯅꯪꯒꯤ ꯈꯣꯟꯗꯣ ꯀꯩꯅꯣ ꯌꯥꯝ ꯀꯩꯅꯣ ꯇꯧꯋꯦ ꯌꯥꯝ ꯇꯞꯄꯦ
ꯎꯝ ꯑꯣꯏꯔꯝꯒꯅꯤ ꯑꯩꯒꯤ ꯐꯣꯟꯒꯤ ꯏꯁꯄꯤꯀꯔꯗꯣ
ꯑꯣ
ꯇ ꯑꯣꯏꯕ ꯑꯗꯨꯒꯤꯅꯦ
ꯑꯣ ꯑꯗꯨꯒꯤꯅꯦꯕ ꯌꯥꯝ ꯀꯩꯅꯣ ꯅꯪ ꯈꯣꯟꯗꯣ ꯌꯥꯝ ꯄꯤꯛꯅ ꯇꯥꯔꯤꯁꯦ ꯉꯁꯤ ꯂꯥꯛꯇ꯭ꯔꯗꯤ ꯀꯩꯗꯧꯔꯒꯦ
ꯀꯩꯅꯣ ꯐꯔꯛ ꯌꯥꯝ ꯇꯥꯕ ꯉꯁꯤꯗꯣ ꯑꯩ ꯑꯩꯁꯨ ꯂꯥꯛꯀꯦ ꯇꯧꯕꯅꯦꯕꯀꯣ ꯎꯝ ꯑꯈꯣꯏꯒꯤ ꯐꯦꯟꯗꯣ ꯌꯥꯗꯦꯕ ꯁꯦꯝ ꯁꯦꯝꯅꯤꯡꯉꯥꯏ ꯃꯤ ꯀꯧꯔꯛꯄ ꯑꯗꯨꯒꯤ ꯊꯣꯛꯄꯗꯣ ꯑꯃꯨꯛ ꯑꯗꯨꯒ ꯑꯃꯨꯛ ꯕꯖꯥꯔ ꯆꯠꯂꯦ ꯐꯥꯗꯔꯁ ꯗꯦꯒꯤ ꯒꯤꯐ ꯂꯧꯕ
ꯍꯦꯁ ꯌꯥꯝ ꯐꯩ ꯀꯣ ꯃꯤ ꯃꯆꯥꯗꯤ
ꯑꯩꯒꯤ ꯄꯩꯁꯥ ꯅꯠꯇꯦꯗ
ꯑ ꯀꯩꯅꯣ ꯊꯥꯗꯣꯏꯔꯕ ꯑꯥꯗ
ꯑ
ꯑꯣ ꯐꯥꯏꯌꯦ ꯐꯥꯏꯌꯦꯦ
ꯑꯩꯈꯣꯏ ꯈꯨꯟꯒꯤ ꯘꯔꯤꯗꯣ ꯑꯗꯨꯗ ꯊꯥꯗꯣꯏꯕ
ꯍ ꯊꯥꯈ꯭ꯔꯕ
ꯊꯥꯈ꯭ꯔꯦ ꯍꯣꯏ
ꯑꯁ ꯃꯤꯗꯤ ꯑꯁ ꯃꯄꯥ ꯌꯥꯝ ꯅꯨꯡꯁꯤꯌꯦꯀꯣ
ꯅꯨꯡꯁꯤꯔꯁꯨ ꯎꯄꯥꯏ ꯂꯩꯇꯦ ꯄꯩꯁꯥ ꯂꯩꯇꯕꯒꯤ ꯄꯣꯠ ꯆꯩꯗ ꯌꯥꯝ ꯍꯣꯡꯕꯅꯦꯕ
ꯀꯁꯨ ꯀꯥꯔꯗ ꯑꯩ ꯀꯩꯅꯣ ꯌꯨꯝ ꯁꯦꯡꯗꯣꯛꯀꯦ ꯇꯧꯔꯤꯅꯦ ꯊꯕꯛ ꯁꯨꯕꯁꯤꯡ ꯑꯃꯨꯛ ꯆꯠꯈ꯭ꯔꯕꯀꯣ ꯑꯗꯨꯒꯤ ꯑꯁ ꯑꯗꯨ ꯃꯌꯥꯝꯗꯣ ꯍꯣꯏ ꯌꯨꯝ ꯑꯃ ꯁꯥꯔꯒ ꯂꯩꯕ ꯑꯗꯨꯒꯤ ꯊꯕꯛ ꯈꯨ ꯌꯥꯝꯗꯤ ꯂꯣꯏꯔꯦ
ꯉꯁꯤꯗꯣ ꯀꯃꯥꯏ ꯀꯃꯥꯏ ꯇꯧꯔꯦ ꯅꯣꯏ ꯆꯠꯄꯗꯣ
ꯀꯩꯅꯣ ꯀꯩꯁꯨ ꯀꯩꯅꯣ ꯇꯧꯕ ꯀꯩꯅꯣ ꯇꯧꯗꯦꯗ ꯍꯥꯏꯗꯤ ꯑꯗꯨꯝ ꯁꯨꯃꯥꯡ ꯂꯤꯂꯥꯒꯤꯀꯣ ꯑꯗꯨꯒꯤ ꯃꯔꯝꯗ ꯀꯩꯅꯣ ꯑꯗꯨꯝ ꯉꯥꯡꯕꯅꯤꯗ ꯑꯁ ꯑꯩꯈꯣꯏꯗꯤ ꯆꯥ ꯂꯣꯜꯂꯒ ꯀꯩꯅꯣ ꯀꯩꯅꯣ ꯇꯧꯔꯤꯉꯩ ꯔꯤꯐ꯭ꯔꯦꯁꯃꯦꯟ ꯇꯧꯔꯤꯉꯩꯗ ꯀꯩꯝ ꯇꯧꯍꯧꯗꯦ ꯌꯥꯎꯕ ꯄꯥꯛ ꯐꯪꯗꯦ ꯃꯤ ꯌꯥꯝ ꯂꯥꯛꯑꯦꯕꯀꯣ ꯑꯗꯨꯒꯤ ꯍꯥ ꯑꯦꯇꯦꯟꯗꯦꯟꯁ ꯏꯍꯜꯂꯦ ꯍꯣꯏ ꯏꯍꯟꯕꯗꯣ ꯂꯠꯃ ꯈꯣꯇꯗꯤꯅꯦꯒꯤ ꯒꯥꯟ ꯇꯥꯔ
ꯑꯣ
ꯄꯨꯂꯞꯀꯤꯅꯦꯕ ꯑꯁ ꯏꯟꯇꯔꯅꯦꯜ ꯑꯦꯁꯦꯁꯃꯦꯟ ꯂꯣꯏꯈ꯭ꯔꯕꯗꯨꯕꯨ
ꯑꯗꯨꯅꯦ
ꯑꯗꯨꯅꯦ ꯍꯣꯏ ꯃꯤ ꯌꯥꯝ ꯃꯤ ꯂꯥꯛ ꯎꯝ ꯌꯥꯝ ꯌꯥꯝꯅꯤꯡꯉꯥꯏ ꯇꯧꯕꯗꯕ ꯃꯣꯏꯗꯣ ꯌꯥꯝꯅꯁꯨ ꯂꯥꯛꯑꯦ ꯃꯤꯗꯣ ꯑꯇꯣꯞꯄ ꯌꯨꯅꯤꯚꯔꯁꯤꯇꯤꯗꯒꯤꯁꯨ ꯌꯥꯝ ꯂꯥꯛꯑꯦ ꯏꯃꯥꯟꯅꯕꯤ ꯑꯃ ꯗꯦꯜꯂꯤ ꯌꯨꯅꯤꯚꯔꯁꯤꯇꯤꯗ ꯇꯝꯕ ꯑꯃ ꯂꯩꯌꯦꯕꯀꯣ ꯏꯃꯥꯟꯅꯕꯤ ꯍꯥꯏꯕ ꯋꯥꯅꯤ ꯀ꯭ꯂꯣꯁ ꯑꯣꯏꯕꯗꯤ ꯅꯠꯇꯦ ꯁꯤ ꯑꯗꯨꯝ ꯈꯪꯅꯕꯀꯣ ꯑꯗꯨ ꯑꯃ ꯃꯥꯁꯨ ꯂꯥꯛꯑꯦ
ꯆꯥꯛꯇꯤ ꯊꯣꯡꯉꯕꯣ ꯇꯥꯕ꯭ꯔꯣ
ꯇꯥꯏ ꯇꯥꯏ
ꯆꯥꯛ ꯊꯣꯡꯉꯕꯣ
ꯑꯩ ꯊꯣꯡꯗꯦ ꯉꯁꯤ ꯃꯤ ꯑꯃ ꯊꯣꯡꯉꯒ ꯂꯩ ꯍꯣꯏ ꯅꯕꯥꯅꯤꯗꯤ
ꯑꯩ ꯑꯩꯗꯤ ꯑꯩ ꯊꯣꯡꯗꯦ ꯑꯩ ꯏꯚꯤꯅꯤꯡꯗ ꯑꯩ ꯑꯩ ꯇꯧꯗꯦ ꯎꯝ ꯔꯣꯇꯦꯁꯟ ꯅꯦ ꯏꯚꯅꯤꯡꯗ ꯑꯩꯒꯤ ꯏꯅꯥꯎ ꯅꯄꯥꯅ ꯇꯧꯋꯦ ꯃꯥꯗꯣ
ꯑꯣ ꯐꯩ ꯑꯗꯨꯗꯣ ꯑꯗꯨꯃꯥꯏꯅ ꯇꯧꯒꯗꯕꯅꯤ
ꯏꯊꯟꯗ ꯇꯧꯔꯗꯤ
ꯍ ꯀꯔꯤ ꯀꯔꯤ ꯍꯟꯖꯥꯡ ꯆꯥꯟꯅꯔꯒ ꯂꯩꯔꯤꯒꯦ ꯅꯣꯏ ꯋꯥ
ꯑꯁ ꯏꯟꯁꯥꯡꯁꯨ ꯀꯩꯅꯣ ꯃꯃꯜꯗ ꯌꯥꯝ ꯇꯥꯡꯕꯒꯤ ꯑꯜꯂꯨ ꯍꯋꯥꯏ ꯑꯗꯨꯒ ꯀꯔꯤ ꯀꯔꯤ ꯈꯥꯃꯦꯟ ꯑꯗꯨꯃꯥꯏꯅ ꯆꯥꯏ
ꯁꯦꯝꯅꯦ ꯔꯤꯄꯤꯠ ꯔꯤꯄꯤꯠ ꯇꯧꯔꯒ ꯑꯗꯨꯝ ꯆꯥꯔꯤꯅꯦ
ꯎꯝ ꯈꯨꯟꯗꯒꯤ ꯊꯥꯔꯛꯅꯤꯉꯥꯏꯁꯨ ꯒꯥꯔꯤꯗꯣ ꯐꯔꯛ ꯇꯥꯏꯌꯦ
ꯍꯣꯏ ꯍꯣꯏ ꯑꯗꯨꯅꯦ
ꯁꯤꯖꯟꯅꯜ ꯀꯔꯤꯆꯥꯥ ꯐꯪꯉꯔꯣꯏ ꯀꯨꯝꯁꯤꯁꯦ
ꯑꯗꯨꯅꯦ ꯁꯧꯒ꯭ꯔꯤꯒꯨꯝꯕ ꯁꯧꯒꯔꯤꯕꯨꯗꯤ ꯁꯤꯗꯁꯨ ꯂꯩꯗ ꯑꯗꯨ ꯑꯣꯏꯔꯒꯁꯨ ꯈꯨꯟꯗꯒꯤ ꯄꯨꯔꯛꯄꯗꯣ ꯑꯗꯨꯅ ꯍꯦꯟꯅ ꯍꯥꯎꯋꯦ ꯁꯧꯒꯔꯤ ꯑ ꯀꯩꯅꯣ ꯈꯔ ꯈꯔ ꯀꯜꯂꯀꯥꯟꯗ ꯆꯥꯕꯗꯣ ꯍꯧꯖꯤꯛꯇꯤ ꯈꯔ ꯑꯉꯥꯡ ꯑꯣꯏꯕꯒꯤ
ꯎꯝ
ꯃꯍꯥꯎ ꯊꯣꯛꯇꯦ
ꯀꯌꯥꯝ ꯄꯥꯔꯒꯦ ꯂꯥꯏꯔꯤꯛ
ꯍꯩ ꯍꯧꯗ꯭ꯔꯤꯌꯦ ꯑꯩ ꯂꯥꯏꯔꯤꯛ ꯑꯝꯐꯥꯎ ꯄꯥꯗꯦ ꯈꯪꯕ꯭ꯔꯥ
ꯍꯧꯗ꯭ꯔꯤ ꯍꯥꯏꯔꯒ ꯅꯣꯏꯗꯤ ꯈꯔ ꯐꯥꯏ
ꯍꯧꯗ꯭ꯔꯤ ꯄꯥꯗ꯭ꯔꯤ ꯍꯥꯏꯕꯅꯦ ꯕꯣꯜ ꯀꯩꯅꯣ ꯋꯥꯔꯜ ꯀꯞ ꯂꯩꯕꯒꯤ ꯑꯁ ꯕꯣꯜ ꯈꯛꯇꯪ ꯌꯦꯡꯉꯒ ꯂꯩꯔꯤꯕꯅꯦ ꯑꯩꯈꯣꯏꯗꯤ ꯉꯁꯤ ꯑꯌꯨꯛꯇꯁꯨ ꯌꯦꯡꯉꯤ ꯀꯣꯔꯤꯌꯥꯒ ꯀꯩꯅꯣ ꯃꯦꯛꯁꯤꯀꯣ ꯁꯥꯟꯅꯕꯗꯣ
ꯑꯥ
ꯑꯣꯏꯔꯣꯏꯗꯕ ꯄꯣꯠꯇ ꯐꯣꯀꯁ ꯇꯧꯔꯒ ꯂꯩꯔꯤꯅꯤ
ꯑꯗꯨꯅꯦ ꯑꯩꯁꯨ ꯀꯩꯅꯣ ꯗ꯭ꯔꯃꯥ ꯌꯥꯝ ꯗꯥꯎꯟꯂꯣꯗ ꯇꯧꯕꯤꯔꯒꯀꯣ ꯑꯗꯨꯝ ꯌꯦꯡꯉꯤ
ꯑꯩꯁꯨꯅꯦ ꯑꯥ ꯔꯤꯜꯁ ꯨꯝꯕ ꯌꯦꯡꯕ ꯃꯇꯝꯗ ꯈꯔ ꯅꯨꯡꯉꯥꯏꯒꯗꯕꯗꯣ ꯍꯧꯖꯤꯛ ꯑꯁ ꯁꯤ ꯁꯤ ꯐꯤꯂꯝꯁꯦ ꯏꯟꯇꯔꯦꯁꯇꯤꯡ ꯑꯣꯏꯒꯅꯦ ꯁ꯭ꯀ꯭ꯔꯤꯟ ꯁꯣꯠ ꯂꯧꯍꯧꯔꯅꯤ ꯐꯤꯂꯝ ꯃꯡꯗꯣ
ꯑ ꯑꯗꯨꯅꯦ ꯀꯣꯃꯦ ꯇꯧꯔꯒꯒ
ꯑꯗꯨꯒ ꯀꯔꯤ ꯇꯧꯔꯤꯁꯦ
ꯀꯩꯅ ꯍꯧꯖꯤꯛ ꯀꯥꯟꯅ ꯀꯩꯅꯣꯗꯣ ꯀ ꯉꯃꯥꯡꯗ ꯐꯂꯝ ꯑꯍꯨꯝ ꯗꯥꯎꯟꯂꯣꯗ ꯇꯧꯕꯤꯈ꯭ꯔꯦ ꯌꯦꯡꯗ꯭ꯔꯤꯌꯦ
ꯑꯣ ꯑꯣ ꯑꯩꯗꯣ ꯍꯟꯗꯛꯁꯦ ꯀꯣꯛꯁꯨ ꯈꯔ ꯅꯨꯡꯉꯥꯏꯇꯕꯀꯣ ꯀꯣꯛ ꯉꯥꯎꯕ ꯑꯗꯨꯃꯥꯏꯅ ꯇꯧꯕ ꯑꯗꯨꯒꯤ ꯑꯁ ꯐꯣꯟꯁꯨ ꯀꯣ ꯈꯨꯠꯁꯦ ꯌꯥꯗ꯭ꯔꯦ ꯏꯁꯀ꯭ꯔꯣꯜ ꯇꯧꯃꯟꯕꯒꯤ ꯅꯥꯏꯌꯦ ꯈꯨꯠꯇꯣ ꯑꯩꯒꯤ ꯀꯩ ꯍꯥꯏꯗꯣꯏꯔꯣ ꯂꯤꯝꯁ ꯍꯥꯏꯗꯣꯏꯔꯥ ꯑꯗꯨꯜꯅꯥꯕ ꯑꯗꯨꯒꯤ ꯅꯨꯡꯁꯤꯠ ꯀꯟꯕꯅ ꯋꯥꯏꯁꯤ ꯀꯩꯅꯣꯁꯤ ꯇꯣꯛꯄꯁꯨ ꯌꯥꯗꯦ ꯑꯃꯨꯛ ꯆꯪꯁꯜꯂꯛꯑꯗꯨꯣ ꯑꯁ
ꯅꯣꯡꯖꯨꯔꯒ ꯐꯥ ꯇꯣꯏꯅꯦ ꯑꯁꯇꯥꯂꯦ ꯁꯥꯃꯟꯕꯒꯤ
ꯌꯨꯝꯁꯨ ꯁꯦꯡꯗꯣꯛꯅꯤꯡꯉꯥꯏ ꯌꯥꯝꯃꯟꯕꯒꯤꯀꯣ ꯑꯁ ꯅꯨꯡꯇꯤꯒꯤ ꯁꯦꯡꯅꯤꯉꯥꯏ ꯂꯩ ꯑꯩ ꯈꯣꯟꯗꯤ ꯀꯟꯅ ꯇꯥꯕ꯭ꯔꯥ
ꯍꯣꯏ ꯇꯥꯏꯌꯦꯦ
ꯑꯣ
ꯑꯩꯒꯤꯗ ꯏꯁꯄꯤꯀꯔ ꯃꯊꯛꯇ ꯑꯣꯏꯕꯒꯤ ꯑꯁ ꯋꯥꯔꯤ ꯁꯥꯒꯞꯗꯣ ꯌꯥꯝ ꯅꯨꯡꯉꯥꯏ ꯞ ꯇꯞꯄꯦ ꯇꯞꯄꯦ ꯑꯗꯨꯝ ꯍꯥꯏꯔꯒ ꯂꯩꯕ
ꯍꯣ ꯑꯗꯣ ꯅꯣꯔꯃꯦꯜ ꯀꯣ ꯀꯩꯅꯣ ꯇꯧꯕꯗꯣ ꯑꯗꯨꯗꯗꯤ ꯑꯗꯨꯝ ꯑꯗꯨꯗꯁꯨ ꯑꯗꯨꯝ ꯇꯞꯄ꯭ꯔꯥ
ꯇꯞꯇ ꯑꯗꯨꯗꯗꯤ ꯑꯁꯤ ꯑꯁꯤꯗꯁꯨ ꯀꯩꯅꯣ ꯃꯔꯛ ꯃꯔꯛꯇꯗꯤ ꯌꯥꯝ ꯀꯩꯅꯣ ꯌꯥꯝ ꯀꯟꯅ ꯇꯥꯏꯕꯀꯣ ꯑꯗꯨ ꯑꯣꯏꯔꯁꯨ ꯈꯪꯗꯣꯏꯗ
꯭ꯟ ꯇꯗ
ꯑꯩꯗꯣ ꯑꯦꯛꯖꯥꯝꯒꯤ ꯗꯦꯠ ꯐꯥꯎ ꯈꯪꯗꯕꯅꯦꯕ ꯅꯍꯥꯟꯗꯣ ꯔꯨꯇꯤꯅꯦ ꯑꯃꯨꯛ ꯀꯥꯟꯗꯦ ꯇꯨꯗ ꯑꯣꯏ
ꯈꯪꯗꯦ ꯈꯪꯗꯦ ꯅꯣꯏ ꯅꯍꯪ ꯅꯨꯄꯥꯗꯤ ꯀꯩ ꯇꯝꯃꯒ ꯂꯩꯕ꯭ꯔꯥ
ꯑꯗꯨꯗ ꯑꯃꯗ ꯀꯩꯅꯣꯗ ꯑꯩꯈꯣꯏ ꯑꯩꯈꯣꯏꯒꯤꯗ ꯑꯩꯈꯣꯏ ꯀꯂꯦꯖ ꯆꯀꯣ ꯥ ꯇꯧꯕꯤꯈ꯭ꯔꯦ
ꯑꯣ ꯑꯣ ꯑꯣ
ꯑꯣꯔꯁ ꯑꯣꯏꯅ ꯑꯣꯏꯅꯀꯣ
ꯑꯣ ꯐꯩ ꯐꯩ
ꯏꯪꯂꯤꯁꯁꯤ ꯂꯧꯍꯟꯅꯤꯡꯈ꯭ꯔꯦꯕ ꯑꯩꯗꯣ
ꯂꯧꯍꯟꯅꯤꯡꯕ
ꯂꯧꯍꯟꯅꯤꯡꯗ꯭ꯔꯦꯕ ꯃꯥꯗꯣ ꯂꯥꯏꯔꯤꯛ
ꯑꯣ ꯍꯣꯏ ꯑꯗꯨꯅꯦ ꯑꯁ ꯄꯥꯕ ꯀꯟꯕ ꯃꯤ ꯅꯠꯇ꯭ꯔꯗꯤ ꯂꯧꯍꯟꯒꯅꯨ
ꯎꯝ ꯄꯥꯟꯂꯗꯣ ꯇꯟꯕ ꯀꯥꯟꯅ ꯃꯥꯔꯤ ꯍꯦꯟꯅ ꯇꯜꯂꯦꯕꯒꯨꯝ ꯎꯝ
ꯑꯃ ꯈꯪꯗ꯭ꯔꯦ ꯍꯥꯏꯅ ꯑꯃ ꯄꯥꯔꯅꯤ ꯈꯪꯗꯕ ꯑꯃꯨꯛ ꯌꯥꯎꯔꯝꯕꯅꯤ ꯑꯗꯨ ꯑꯃꯨꯛ ꯈꯪꯗ꯭ꯔꯦ ꯑꯃꯨꯛ ꯄꯅꯤ ꯂꯣꯏꯕ ꯅꯥꯏꯗꯦ
ꯑꯣꯁꯦ
ꯎꯝ
ꯂꯣꯏ ꯌꯦꯡꯕ ꯍꯥꯏ ꯁꯦꯠꯂꯒ ꯂꯥꯛꯄ꯭ꯔꯥ
ꯑꯩꯈꯣꯏꯔꯣ ꯅꯁꯤꯔꯥ
ꯑ
ꯁꯤꯗꯤ ꯀꯩꯅꯣꯅꯦ ꯖꯤꯟꯁ ꯑꯃꯒꯗꯤ ꯁꯥꯔꯠ ꯑꯃ ꯑꯗꯨꯝ ꯁꯦꯠꯂꯒ ꯆꯠꯂꯦ ꯑꯩꯗꯤ ꯑꯩꯈꯣꯏꯗꯣ ꯉꯁꯤ ꯌꯥꯝ ꯅꯣꯛꯅꯤꯡꯕꯅꯤ ꯈꯪꯕ꯭ꯔꯥ ꯑ ꯍꯥꯏꯅꯔꯒ ꯆꯠꯄ ꯃꯥꯟꯕ ꯇꯤ ꯁꯥꯔꯠ ꯀꯩꯅꯣ ꯐꯤꯠꯇꯣ ꯋꯥꯏ ꯈꯛꯇꯪ ꯁꯦꯠꯂꯒ ꯂꯥꯛꯄ ꯑꯩꯈꯣꯏꯁꯦ ꯄꯨꯂꯞ ꯑꯗꯨꯒ ꯖꯤꯟꯁ ꯕ꯭ꯂꯨ ꯖꯤꯟꯁ ꯆꯞ ꯃꯥꯟꯅꯔꯒ ꯂꯥꯛꯄ ꯔꯤꯅꯥ ꯈꯛꯇꯪꯅꯦ ꯕ꯭ꯂꯦꯛ ꯁꯠꯂꯛꯏꯗꯣ
ꯃꯗ ꯅꯨꯡꯉꯥꯏꯔꯝ ꯃꯣꯏ
ꯀꯥꯎꯏꯅ ꯋꯥꯏꯗ ꯎꯝ ꯒ꯭ꯌꯥꯟ ꯇꯥꯕꯖꯥꯠ ꯅꯠꯇꯦ ꯑꯁ ꯎ ꯀꯩꯅꯣ ꯋꯥ ꯉꯥꯡꯕꯗꯣ ꯀꯨꯏꯅ ꯀꯨꯏꯅ ꯉꯥꯡꯕ ꯑꯗꯨꯒꯤ ꯄꯨꯡ ꯃꯔꯤ ꯀꯩꯅꯣ ꯇꯥꯔꯐꯥꯎ ꯄ꯭ꯔꯣꯒ꯭ꯔꯥꯝꯗꯣ ꯂꯣꯏꯁꯟꯗꯦꯃꯦ
ꯍꯁ ꯀꯔꯤꯅꯣ ꯁꯤꯗꯤ ꯄ꯭ꯔꯣꯒ꯭ꯔꯥꯝꯗꯒꯤ ꯍꯦꯜꯂꯦ
ꯑꯣ
ꯅꯪꯗ ꯍꯣꯔꯦꯟꯟꯁꯨ ꯀꯩꯅꯣ ꯇꯧꯗꯣꯏꯔꯣ ꯑꯗꯨꯝ ꯐ꯭ꯔꯤ ꯂꯩꯕ ꯃꯇꯝꯗ
ꯁꯣꯏꯅ ꯑꯗꯨꯝ ꯃꯇꯝ ꯌꯥꯏꯌꯦ ꯑꯗꯨꯝ ꯇꯧꯁꯤꯔꯥ
ꯍꯥꯏꯔꯛꯑꯣꯀꯣ
ꯑꯩ ꯍꯥꯏꯔꯛꯀꯦ ꯑꯩ ꯍꯥꯏꯔꯛꯀꯦ ꯑꯗꯨꯝ ꯀꯩꯅꯣ ꯇꯧꯅꯁꯦ ꯍꯣꯏ
ꯄꯗꯤꯗ ꯑꯣꯏꯔꯕꯣ ꯍꯧꯖꯤꯛꯇꯤ
ꯀꯩꯅꯣ ꯋꯥꯏꯁꯨ ꯁꯤꯠꯂꯒ ꯑꯗꯨꯝ ꯆꯠꯂꯤꯅꯤ ꯅꯨꯡꯁꯤꯠ ꯂꯥꯛꯄ ꯑꯗꯨꯒꯤ ꯌꯥꯗꯕ
ꯑꯗꯨꯗꯤ ꯏꯅ ꯍꯔ ꯃꯣꯍꯔꯒꯣ ꯇꯦꯛ
ꯍꯣꯏ ꯍꯣꯏ ꯍꯣꯏ ꯊꯥꯔꯛꯀꯦ ꯊꯥꯔꯛꯀꯦ ꯐꯔꯦꯀꯣ ꯑꯗꯨꯗꯤ ꯊꯝꯃꯦ ꯊꯝꯃꯦ